ꯇꯥꯕꯔꯣ ꯇꯥꯕꯔꯣ
ꯇꯥꯔꯦꯗ
ꯎꯝ ꯃꯊꯪꯗ ꯑꯃꯨꯛ ꯅꯪ ꯇꯧꯔꯛꯑꯣ꯫
ꯎꯝ ꯀꯌꯥꯁꯨ ꯒꯦꯕ ꯅꯪꯒꯤ꯫
ꯎꯝ ꯁꯤ꯭ꯁꯤꯒ ꯁꯨꯗꯣꯏꯅꯦ ꯃꯉꯥ꯫
ꯇꯔꯨꯛꯅꯦ꯫
ꯁꯤꯒ ꯇꯔꯨꯛ ꯁꯨꯏꯔꯣ꯫
ꯅꯠꯇꯦ ꯇꯔꯨꯛ ꯁꯥꯗꯧꯅ ꯍꯥꯏꯕ꯫
ꯑꯣ꯫
ꯑꯗꯣ ꯀꯌꯥ ꯂꯩꯍꯧꯔꯒꯦ꯫
ꯁꯝꯃꯤꯠ ꯇꯧꯒꯤꯕꯗꯨꯗ ꯈꯪꯗꯦ ꯐꯥꯏꯚ ꯑꯣꯏꯒ꯭ꯔꯦ꯫ ꯁꯤꯗꯒꯤ ꯑꯃꯨꯛ ꯐꯥꯏꯚ ꯐꯥꯏꯚꯇꯣ ꯎꯝ
ꯁꯤꯁꯤꯒ ꯑꯃꯨꯛ ꯍꯥꯞꯆꯜꯂ ꯇꯧꯗꯣꯏꯅꯦꯕ꯫
ꯎꯝ꯫
ꯍꯣꯔꯦꯟ ꯊꯥꯖꯤꯟꯕꯗ ꯌꯦꯡꯍꯧꯋꯦ
ꯎꯝ꯫
ꯋꯥꯠꯂꯒꯅ ꯑꯃꯨꯛ ꯇꯧꯔꯛꯑꯒꯦ꯫
ꯎꯝ꯫ ꯑꯗꯣꯅꯪ ꯆꯥꯁꯨ ꯁꯥꯅꯁꯦ ꯍꯥꯏꯌꯣ꯫
ꯍꯥꯏꯒꯦ ꯑꯗꯨꯒ ꯑꯥ ꯏꯕꯦꯇꯣꯟꯗꯨꯁꯨꯅꯦ ꯄꯨꯔꯥ ꯀꯩꯅꯣ ꯁꯥꯟꯅꯥꯗꯣꯏꯁꯤꯅꯦ ꯑꯩ꯫
ꯍꯥꯥ꯫
ꯄꯗ ꯁꯥꯅꯔꯣ꯫ ꯃꯥꯏ ꯐꯣꯟꯗꯨ ꯀꯅꯅꯣꯝ ꯄꯥꯏꯍꯜꯂ ꯁꯅꯥꯔꯣꯕ꯫
ꯑ ꯑꯗꯨ ꯑꯣꯏꯔꯁꯨ ꯌꯥꯏꯕ꯫ ꯎꯝ ꯗꯨꯀꯥꯟ ꯐꯝꯕꯅꯤꯅꯅꯦ꯫ ꯗꯨꯀꯥꯟ ꯐꯝꯕꯅꯦ ꯌꯥꯝ ꯆꯤꯜꯂꯦꯕ ꯃꯥꯗꯤ ꯃꯤꯁꯨ ꯂꯥꯡꯕ꯫ ꯆꯤꯟꯁꯨ ꯆꯤꯟꯕ꯫
ꯎꯝ꯫
ꯋꯥꯠꯂꯤꯅꯦ ꯑꯩꯗꯤ ꯅꯪꯗꯤ ꯂꯣꯏꯗ ꯇꯧꯔꯝꯅꯤꯅꯦ
ꯎꯝ
ꯑꯩ ꯑꯩꯗꯤ ꯍꯧꯗ ꯉꯥꯏꯔꯤꯕꯅꯤꯅꯦ
ꯑꯩꯈꯣꯏ ꯑꯊꯣꯏꯒ ꯁꯥꯟꯅꯔꯣꯏ ꯕꯇꯦꯛꯒ ꯁꯥꯟꯅꯔꯣꯏ ꯑꯩꯒ ꯁꯅꯔꯦ ꯑꯍꯨꯝ ꯃꯔꯤ ꯂꯩꯔꯦ ꯊꯣꯏꯕꯤꯆꯥꯒ ꯃꯪ ꯃꯔꯤ ꯂꯩꯔꯦ ꯑꯃꯒ ꯋꯥꯠꯂꯤ ꯑꯗꯣ ꯌꯥꯔꯦ ꯌꯥ ꯑꯩꯒ ꯁꯥꯟꯅꯔꯁꯨ ꯌꯥꯕ꯭ꯔꯦ ꯌꯦꯡꯉ ꯂꯣꯢꯔꯦ ꯀꯩꯅꯣ ꯑꯃꯨꯛ
ꯎꯝ ꯎꯝ ꯊꯣꯏꯕꯤꯅꯥꯎꯕꯤꯅ ꯀꯛꯑꯝꯗ꯭ꯔꯗꯤ ꯐꯕ
ꯎꯝ ꯊꯣꯏꯕꯤꯅꯥꯎꯗꯥ ꯑꯗꯨꯝ ꯇꯧꯑꯣ ꯑꯩ ꯅꯝꯕꯔ ꯃꯌꯥꯡ ꯅꯨꯄꯤ ꯅꯝꯕꯔ ꯊꯥꯔꯛꯀ ꯃꯌꯥꯡ ꯅꯨꯄꯤꯗꯨꯗ ꯍꯥꯞꯄꯤꯌꯣ ꯑꯗꯨꯝ ꯍꯥꯏꯍꯜꯂꯣ ꯊꯣꯏꯕꯤꯅꯥꯎ ꯗꯨ ꯍꯥꯄꯛꯄ꯭ꯔꯥ ꯌꯦꯡꯉꯣ ꯍꯥꯞ ꯄ ꯍꯥꯞꯅꯩ ꯍꯥꯏꯕꯅꯦ ꯑꯗꯨ ꯑꯝꯇ ꯇꯩꯔ ꯇꯧꯔꯒ ꯌꯥꯕ꯭ꯔꯥ ꯌꯦꯡꯉꯣꯕ ꯑꯗꯨꯝ
ꯎꯝ ꯏꯕꯦꯇꯣꯟꯒꯤꯗꯣ ꯑꯩꯅ ꯉꯔꯥꯡ ꯁꯦꯝꯕꯗꯣ ꯌꯥꯍꯧꯗꯦ ꯀꯔꯤꯝ ꯌꯥꯍꯧꯗꯦ ꯃꯥꯏꯗꯣ ꯀꯃꯥꯏꯅ ꯇꯧꯗꯣꯏꯅꯣ ꯈꯪꯗꯦ
ꯑꯣ ꯭ꯔꯣꯄꯣꯟ ꯑꯦ ꯐ
ꯊꯣ ꯍꯧꯗꯤ
ꯍꯥꯏꯗꯤ ꯑꯁ ꯐꯔꯛꯅꯤꯅꯦ
ꯃꯥꯗꯣ ꯑꯗꯣ ꯑꯩꯅ ꯉꯁꯥꯏ ꯇꯧꯔꯛꯀꯦꯗꯤ ꯍꯥꯏꯗꯤ ꯍꯥꯏꯈꯤꯕꯅꯦ ꯑꯗꯣ ꯑꯩꯅ ꯑꯩꯁꯨ ꯑꯗꯨꯃꯥꯏꯅ ꯀꯔꯤꯝ ꯁꯦꯝꯗ꯭ꯔꯤꯉꯩꯗ ꯊꯕꯤꯛ ꯆꯥꯅ ꯇꯧꯔꯒ ꯁꯥꯟꯅꯈꯤꯕꯅꯦꯕ
ꯑꯥ
ꯑꯗꯣ ꯃꯉꯣꯟꯗ ꯌꯥꯕ꯭ꯔꯥ ꯌꯦꯡꯉꯨꯅꯤ ꯍꯥꯏꯅ ꯇꯧꯔꯒ
ꯃꯗꯨꯋꯥꯏꯣ
ꯎꯝ
ꯊꯣꯕꯤꯆꯥ ꯍꯥꯏꯁꯦ ꯀꯅꯥꯅꯣ
ꯊꯕꯤꯅꯥ ꯃꯅꯥꯑꯣ ꯄꯤ ꯑꯃꯥ ꯑꯦꯝ ꯌꯨꯗ ꯂꯩꯕꯗꯣ
ꯑ ꯃꯥꯅ ꯀꯅꯥ ꯇꯣꯔꯒ ꯍꯀꯤꯅꯣ
ꯈꯪꯗꯤꯦ ꯀꯅꯥ ꯇꯧꯔ ꯍꯥꯞꯄꯤꯅꯣ ꯅꯣꯏ ꯀꯩꯅꯣꯗꯤ ꯇꯣꯟꯗꯣꯜ ꯍꯥꯟꯅ ꯀꯛ ꯍꯄ
ꯑꯩꯈꯣꯏꯗ ꯅꯪ ꯌꯥꯗꯗꯅ ꯑꯩꯅ ꯃꯦꯁꯦꯁ ꯊꯥꯋꯥ ꯍꯥꯏꯈꯤꯕꯅꯤ ꯃꯌꯥꯡ ꯅꯨꯄꯤꯗ
ꯎꯝ
ꯑꯗꯨꯕꯨ ꯌꯥꯔ ꯌꯦꯡꯉꯨ ꯍꯥꯏ
ꯑꯗꯤ ꯃꯥ ꯌꯥꯕ꯭ꯔꯥ
ꯗꯣꯜꯗꯣꯜ ꯍꯣꯏ ꯄꯥꯈꯪ ꯐꯥꯒꯔꯦ
ꯄꯩꯁꯥ ꯇꯥꯟꯕ ꯈꯣꯠꯄꯒ ꯌꯥꯝ ꯀꯟꯈ꯭ꯔꯦꯕ
ꯎꯝ ꯀꯔꯤ ꯇꯧꯕ꯭ꯔꯥ
ꯍꯥꯏꯗꯤ ꯂꯩꯗꯅ ꯁꯨꯕ ꯅꯣꯝꯕ ꯀꯟꯗꯦ ꯍꯥꯏꯕ ꯑꯉꯥꯡꯗ ꯑꯗꯨꯝ
ꯎꯝ ꯑꯁ ꯃꯅꯥꯎ ꯅꯨꯄꯥꯗꯨꯁꯨ ꯉꯥꯎꯁꯅꯧꯍꯦ ꯗꯣꯟꯗꯣꯜ ꯍꯥꯏ ꯑꯗꯨꯃꯥꯏꯅ ꯑꯗꯨꯝ
ꯉꯥꯑꯣꯁꯤꯅꯍꯦ ꯃꯉꯥꯜꯗꯤ
ꯄꯨꯡꯥꯎ ꯁꯥꯟꯅꯥꯝꯅꯤ ꯀꯥꯏꯅꯣ
ꯎꯝ
ꯗꯣꯟꯗꯣꯒꯤꯅꯣ ꯍꯥꯏ ꯑꯩꯈꯣꯏꯗꯤ ꯂꯥꯛꯄꯗꯣ
ꯎꯝ
ꯑꯣꯗꯅ ꯄꯈꯝ ꯔ꯭ꯔꯦ
ꯑꯩꯈꯣꯏꯗ ꯅ ꯃꯔꯣꯝꯗ ꯅꯨꯡꯁꯤ ꯑꯩꯈꯣꯏꯅ ꯍꯥꯏꯕꯕꯁꯤ ꯀꯣꯛꯇꯦꯕ
ꯑꯥ
ꯅꯉꯣꯟꯗ ꯊꯤꯟꯕꯤꯔ ꯑꯗꯨꯣ ꯇꯧꯔꯛꯑꯣ ꯑꯗꯥ ꯇꯧꯔꯑꯣ ꯍꯥꯏꯕꯗꯤ ꯅꯣꯡꯃꯇ ꯍꯦꯛ ꯍꯤꯛꯇꯣꯛꯇꯦꯕ
ꯑꯣ ꯇꯩ ꯕꯣꯄꯦꯜ ꯍꯣꯏꯁꯨ ꯑꯗꯨꯝ ꯅꯨꯉꯥꯏꯈ꯭ꯔꯦ ꯀꯩꯑꯣ
ꯑꯗꯣ ꯅꯨꯄꯥ ꯃꯊꯟꯇꯅꯦ ꯌꯦꯡꯣ
ꯎꯝ
ꯄꯩꯁꯥ ꯇꯥꯟꯕ꯭ꯔꯥ ꯅ ꯍꯥꯏꯥꯏꯗꯤ ꯉꯥꯎꯁꯠꯅꯔꯝꯃꯤꯅꯤꯗ ꯃꯗꯨꯁꯨ
ꯑ ꯀꯥꯏ ꯌꯨ ꯊꯛꯇꯅ ꯈꯣꯠꯇꯅ ꯇꯧꯔꯝꯃꯤꯗꯨꯗꯤ
ꯑꯣ
ꯒꯌꯥꯟ ꯇꯥꯔ ꯁꯨꯕ ꯅꯣꯝꯕ ꯀꯟꯒꯔꯦ ꯑꯩꯈꯣꯏ ꯃꯥꯝꯇꯣꯟ ꯍꯣꯏ
ꯀꯟꯒꯔꯦ
ꯍꯥꯏꯗꯤ ꯃꯥꯗꯤ ꯄꯩꯁꯥꯗꯣ ꯎꯝ ꯈꯨꯠꯅꯒ ꯇꯧꯋꯦ ꯍꯥꯏꯕ ꯈꯣꯏ ꯃꯥꯝꯇꯣꯟ ꯍꯣꯏ
ꯇꯧꯋꯦ ꯑꯗꯨꯅꯦ ꯍꯥꯏꯁꯦ ꯎꯝ ꯑꯟꯖꯤꯟꯒ ꯄꯨꯜꯂꯒ ꯃꯣꯏ ꯑꯗꯨꯝ ꯃꯥ ꯑꯗꯨꯝ ꯀꯩꯅꯣ ꯇꯧꯔꯦ ꯀꯥꯏ
ꯁꯤ ꯇꯧꯕꯁꯤ ꯁꯤ ꯇꯧꯕ ꯁꯨꯃꯥꯏꯅ ꯇꯧꯔꯗꯤ ꯁꯤ ꯇꯧꯕ ꯁꯤꯡꯉꯤ ꯍꯥꯏꯕ
ꯃꯤꯅꯌꯥꯅꯕꯖꯨ ꯑꯗꯨꯝ ꯆꯠ ꯄ ꯍꯩ
ꯎꯝ
ꯑꯗꯨꯝ ꯂꯥꯏꯔꯤꯛꯁꯨ ꯑꯗꯨꯝ ꯍꯩꯍꯧꯕꯅꯤꯅꯅꯦ
ꯎꯝ
ꯇꯧꯋꯦ ꯍꯥꯏ ꯁꯤꯡꯉꯦꯕ ꯌꯥꯝ
ꯑꯗꯣ ꯍꯧꯖꯤꯛ ꯁꯦꯟꯗꯣꯏ ꯁꯦꯟꯗꯣꯏ ꯁꯥꯟꯇꯣꯛꯑꯦ ꯑꯈꯣꯏ ꯑꯈꯣꯏ ꯑꯩꯈꯣꯏ ꯗꯣꯟꯗꯣꯟꯅꯅ ꯁꯦꯟꯗꯣꯏ ꯈꯣꯝꯕ ꯆꯠ ꯂꯩꯍꯜꯂꯦ ꯅꯨꯡꯗꯥꯡ ꯋꯥꯏꯔꯝ ꯅꯨꯡꯗꯥꯡ ꯋꯥꯏꯔꯝ
ꯎꯝ ꯑꯥ
ꯍꯥꯏꯗꯤ ꯑꯉꯥꯡꯗꯨ ꯁꯤꯡꯉꯦꯕ ꯄꯩꯁꯥ ꯇꯥꯟꯕ ꯏꯅꯦ ꯁꯨꯡꯌꯥꯎ ꯌꯥꯎꯍꯟꯗꯦꯕ ꯏꯅꯦ ꯀꯔꯤꯝ ꯇꯧꯗ꯭ꯔꯒꯖꯨ ꯀꯩꯅꯣ ꯃꯁꯥ ꯁꯣꯜꯂꯦꯅ
ꯎꯝ ꯑꯣ ꯀꯥꯏꯗꯅ ꯈꯣꯝꯃꯤꯖꯦ ꯇꯈꯦꯟꯗꯔꯣ ꯑꯗꯨꯝ
ꯎꯝ ꯈꯪꯗꯤꯌꯦ ꯒꯥꯔꯤ ꯊꯧ ꯊꯧ ꯁꯦ ꯆꯠꯄꯅꯦ ꯃꯥ
ꯑꯣ
ꯑꯩꯈꯣꯏ ꯃꯨꯖꯩꯕꯣꯏꯗꯤ ꯃꯆꯥꯅꯨꯄꯥ ꯂꯥꯛꯄ ꯀꯟꯕꯅꯦ
ꯑ ꯀꯜꯂꯦ
ꯑꯗꯨꯝ ꯇꯧꯕꯅꯤ
ꯎꯝ
ꯃꯤ ꯃꯈꯜ ꯑꯃ ꯇꯧꯋꯦꯕ ꯑꯩꯈꯣꯏ ꯃꯣꯏꯆꯦꯕ ꯍꯣꯏꯅ
ꯑꯩꯈꯣꯏ ꯃꯥꯅ ꯑꯗꯨꯝꯇ ꯌꯥꯎꯗꯔꯦ
ꯑꯈꯣꯏ ꯃꯥꯅ ꯑꯗꯨ ꯌꯥꯎꯗꯦꯕ
ꯑꯗꯨꯝ ꯃꯍꯥꯗꯦꯕ ꯍꯣꯏꯁꯨ ꯑꯗꯨꯝ ꯐꯩꯗꯤ ꯑꯗꯒꯤꯗꯤ ꯅꯣꯏ ꯑꯖꯣꯖꯨ ꯑꯗꯨꯝ ꯑ ꯅꯨꯄꯥ ꯃꯊꯟꯗꯅꯦ ꯍꯥꯏꯖꯩꯖꯦ ꯑꯗꯨꯝ ꯊꯕꯛ ꯁꯨꯕ ꯑꯗꯨꯝ ꯀꯜꯂꯦ ꯍꯥꯏꯕ
ꯀꯟꯂꯦ ꯍꯗ ꯃꯧ ꯀꯤꯔ ꯃꯆꯥꯅꯨꯄꯥ ꯀꯤꯔ ꯂꯩꯖꯦ ꯑꯈꯣꯏꯃꯥ ꯈꯛꯇꯅꯦꯃꯤ ꯑꯇꯩꯗꯤ ꯅꯋꯥ ꯂꯧꯗꯦ ꯉꯥꯛꯇ ꯂꯩꯌꯦꯕ ꯑꯗꯨꯅ ꯃꯆꯥꯈꯩꯗꯨꯅ ꯂꯣꯏ ꯍꯣꯠꯅꯩꯕ ꯐꯩꯌꯦꯕ ꯁꯨꯅꯤꯡꯉꯦ ꯅꯣꯝꯅꯤꯡꯉꯦꯕ ꯑꯩꯈꯣꯏꯒꯤꯅ ꯅꯈꯣꯏꯗꯅ ꯂꯧꯇꯥꯅ ꯂꯩꯔꯦꯗꯅ ꯀꯦꯝ ꯈꯟꯗꯦꯗ ꯃꯥꯏ ꯃꯥꯏ ꯃꯆꯥ ꯃꯁꯨꯅ ꯃꯥ ꯃꯥꯅ ꯇꯧꯒꯤꯕ ꯊꯕꯛꯇꯣ ꯇꯧꯔꯛꯑꯗꯕꯅꯤ ꯑꯗꯨꯝ ꯀꯦꯝ ꯈꯟꯂꯨꯅꯨ
ꯐꯪꯉꯗꯕꯅꯤ
ꯐꯪꯉꯗꯕꯅꯤ ꯍꯌꯦꯡ ꯃꯥ ꯇꯧꯔꯤꯁꯦ ꯑꯩꯈꯣꯏ ꯏꯕꯨꯡꯉꯣꯅ ꯃꯨꯛ ꯇꯧꯖꯔꯥꯖꯅꯤ
ꯇꯧꯗꯣꯏꯅꯦ
ꯎꯀꯥꯏ ꯇꯛꯇꯅ ꯒꯌ꯭ꯥꯟ ꯇꯥꯖꯔꯛꯁꯅꯤ
ꯑꯗꯨꯕꯨꯗ ꯁꯣꯏꯗ꯭ꯔꯝꯅꯤ ꯀꯩꯅꯣ
ꯍꯌꯦꯡ ꯃꯤ ꯈꯨꯕꯥꯛ ꯈꯨꯅꯅꯦꯅ
ꯎꯝ
ꯇꯧꯔꯗꯧꯅꯦ
ꯎꯝ
ꯑꯗꯨꯝ ꯇꯧꯔꯗꯧꯅꯦ ꯁꯤꯡꯉꯛꯑꯗꯧꯅꯦꯕ
ꯎꯝ
ꯅꯣꯏꯗꯥꯏ ꯒꯥꯔꯤ ꯑꯆꯧꯕ ꯂꯩꯔꯤꯕꯣ ꯑꯗꯨꯝ ꯎꯝ
ꯁꯔꯤꯇꯥꯗ ꯀꯩ ꯄꯥꯉꯣ ꯍꯥꯏꯗꯨꯏ ꯖꯥꯠꯅꯣ ꯑꯩ ꯀꯔꯤꯝꯁꯨ ꯍꯪꯗꯦ
ꯑꯩꯗꯤ ꯃꯥ ꯑꯩꯈꯣꯏꯗ ꯆꯥꯝꯃꯉꯥ ꯄꯤꯔꯝꯕꯅꯦ ꯑꯗꯨꯝ ꯆꯥꯝꯃꯉꯥ ꯄꯤꯔꯅꯤ
ꯎꯝ
ꯑꯆꯧꯕ ꯃꯥꯏꯖꯔꯅꯤ
ꯍꯥ
ꯑꯆꯧꯕ ꯑꯃ ꯃꯥꯏ ꯍꯥꯏꯖꯔꯛꯅꯦꯕ
ꯑꯆꯧꯕꯒꯗꯤ ꯍꯥꯏꯔꯛꯀꯅꯨ ꯄꯩꯁꯥ ꯂꯩꯇꯦ ꯍꯥꯏꯅꯤꯍꯦ ꯑꯩꯗ ꯃꯥꯗꯧꯅ ꯄꯩꯁꯥ ꯊꯣꯛꯄꯁꯨ ꯅꯇꯦ ꯃꯥꯗꯧꯅ ꯃꯔꯟ ꯃꯊꯨꯝ ꯇꯥꯁꯟꯂꯝꯕ ꯅꯠꯇꯦ ꯃꯥꯗꯤ ꯑꯣꯖꯥ ꯑꯣꯏꯔ ꯃꯔꯟ ꯃꯊꯨꯝ ꯇꯞ ꯇꯥꯏ ꯇꯥꯁꯟꯒꯔ꯭ꯕꯅꯤ
ꯃꯥꯗꯨꯔꯣ ꯑꯉꯥꯑꯣꯕꯤꯗꯨꯕꯨ
ꯑꯣ
ꯐꯖꯅꯗꯤ ꯆꯨꯔꯦꯍꯦ ꯃꯥ
ꯆꯨꯝꯕꯨꯗ ꯆꯨꯝꯃꯦ ꯑꯃꯗꯨꯒꯤ ꯁꯥꯔꯩꯗ ꯄꯨꯔꯥ ꯏꯟꯂ꫰ꯂꯩꯔꯦ
ꯎꯝ ꯑꯗꯨ ꯆꯨꯝꯕꯃꯅꯤ ꯌꯥꯝ ꯀꯟꯅꯥ
ꯎꯝ
ꯀꯩꯗꯧꯅꯣ ꯈꯪꯗꯦ ꯑꯗꯣ
ꯐꯣꯟꯒ ꯇꯧꯔꯛꯈꯤꯗ꯭ꯔꯕꯣ ꯅꯣꯏꯗ ꯃꯔꯨꯞ ꯌꯥꯎꯗꯥꯏꯅꯦ
ꯑꯁ ꯇꯧꯔꯛꯇꯦ ꯇꯧꯔꯛꯇꯦ ꯃꯥꯒꯤ ꯑꯥ ꯄꯩꯁꯥ ꯆꯤꯜꯂꯀꯥꯟꯗ ꯑꯗꯨꯗ ꯇꯧꯕꯤꯕ ꯌꯥꯒꯗ꯭ꯔꯥ ꯑꯗꯨ ꯍꯥꯏꯕꯤꯕ ꯌꯥꯒ ꯗꯔꯥ ꯑꯗꯨꯒꯨꯝꯕꯗ ꯉꯥꯛꯇꯅꯤ ꯇꯧꯔꯛꯏꯁꯦ ꯍꯣꯏ ꯑꯩ ꯑꯩ ꯊꯝꯃꯒꯦ ꯎꯝ